ꯑꯪ ꯆꯥꯛ ꯆꯥꯕꯤꯔꯕ꯭ꯔꯣ
ꯆꯥꯖꯔꯤ
ꯀꯔꯤ ꯌꯦꯟꯁꯥꯡ ꯍꯥ ꯀꯥꯌꯦ ꯀꯔꯤ ꯌꯦꯟꯁꯥꯡ ꯆꯥꯕꯤꯒꯦ
ꯁꯧꯒ꯭ꯔꯤ ꯑꯦꯟꯁꯥꯡ ꯆꯥꯢꯌꯦ
ꯏꯃꯥꯢ ꯄꯦꯝꯃ ꯁꯧꯒ꯭ꯔꯤ ꯈꯨꯨꯍꯥꯎꯃ ꯇꯧꯕꯅꯦꯍꯦ
ꯈꯨꯍꯥꯎ
ꯑꯣ ꯑꯩꯗꯤꯅꯦ ꯑꯥ ꯑꯂꯥꯞꯄꯗꯒꯤꯅꯦ
ꯑꯂꯥꯞꯄ ꯍꯥꯢꯁꯨ ꯃꯃꯤꯡ ꯂꯩꯗꯅ
ꯃꯃꯤꯡ ꯍꯥꯏꯕ ꯌꯥꯗꯦ ꯌꯥꯝ ꯂꯥꯞꯈ꯭ꯔꯖꯥꯠꯅꯦ
ꯍꯥꯢꯕ꯭ꯔꯣ ꯃꯃꯤꯡꯒ
ꯍꯥꯏꯕ ꯑꯗꯦꯅꯦꯍꯦ ꯅꯪꯁꯨ ꯅꯪꯗꯤ ꯂꯩꯁꯥꯕꯤꯔꯣ ꯃꯧꯔꯣ ꯅꯨꯄꯥꯔꯣ ꯅꯨꯄꯤꯔꯣ
ꯃꯥꯎꯅꯦ ꯃꯥꯎ ꯃꯥꯎ ꯅꯨꯄꯥꯔ ꯅꯨꯄꯤꯔ ꯍꯥꯢꯗꯤ ꯈꯣꯟꯖꯦꯜꯗ ꯈꯪꯗ꯭ꯔꯕ
ꯅꯨꯄꯥ ꯃꯥꯟꯈ꯭ꯔꯕ ꯅꯨꯄꯥ ꯈꯔ ꯊꯥꯔꯠ ꯖꯦꯟꯗꯔ ꯈ꯭ꯔ ꯃꯥꯟꯕ ꯑꯗꯨꯒꯤ ꯑꯩ ꯅꯨꯄꯥ ꯅꯨ ꯅꯨ ꯅꯨꯄꯤꯅ ꯑꯦ ꯅꯨꯄꯥꯅ ꯅꯨꯄꯤ ꯁꯥꯕꯗꯣ ꯈꯔ ꯃꯥꯟꯕ ꯑꯗꯨꯒꯤ ꯑꯣꯏꯕ꯭ꯔꯥ ꯈꯟꯕ
ꯑꯣ ꯀꯥꯏꯗꯦ ꯃꯥꯜꯂꯁꯨ
ꯎꯝ ꯎ ꯁꯤ ꯑꯃꯅꯀꯣ
ꯀꯔꯤ ꯇꯧꯔꯤꯒꯦ
ꯑꯣ ꯑꯩ ꯅꯨꯄꯥꯒꯅꯦ ꯃꯄꯥꯟꯗ ꯍꯛꯆꯤꯛ ꯂꯥꯡꯉꯝꯃꯤꯕ
ꯌꯥꯝ ꯅꯨꯡꯉꯥꯏꯕ ꯊꯕꯛꯅꯤꯅꯦ ꯑꯗꯨꯗꯤ
ꯔꯣꯃꯤꯌꯣ ꯖꯨꯂꯤꯦꯠꯀꯤ ꯋꯥꯔꯤ ꯈꯔ ꯁꯥ ꯁꯥꯔꯒ ꯑꯁꯤꯗ ꯑꯗꯨꯝ ꯍꯪꯆꯤꯠ ꯂꯥꯛꯉꯝꯕꯅꯦ ꯈꯣꯏꯗꯤ ꯅꯣꯏꯒꯤꯗꯤ ꯅꯣꯏꯗꯤ ꯅꯣꯏ ꯅꯣꯏꯗꯤ ꯅꯪꯗꯤ ꯄꯥꯠꯅꯔꯁꯤꯞꯀ ꯂꯩꯇ꯭ꯔꯤꯕ꯭ꯔꯣ
ꯄꯥꯅꯔꯁꯤꯞ
ꯎꯝ ꯑꯦꯍꯦ ꯑꯣ ꯑꯗꯨ ꯑꯣꯢꯗꯤ
ꯄꯥꯅꯔꯁꯤ ꯑꯦ ꯄꯥꯔꯠꯅꯔꯁꯤꯞ ꯂꯩꯔꯗꯤ ꯑꯗꯨꯝ ꯅꯣꯏꯒꯤ ꯅꯨꯄꯥꯒꯁꯨ ꯑꯗꯨꯝ ꯐꯣꯟ ꯐ꯭ꯔꯤ ꯀꯣꯜꯗ ꯑꯗꯨꯝ ꯋꯥꯔꯤ ꯁꯥꯅꯕ ꯌꯥꯏꯗꯅ ꯄꯩꯁꯥ ꯕꯤꯂꯦꯟꯁ ꯇꯤꯡꯗꯕꯤꯗ ꯕꯦꯂꯦꯟꯁ ꯇꯤꯡꯗꯕꯤ ꯍꯥꯏ ꯍꯜꯂꯣ ꯆꯥꯛ ꯆꯥꯔꯕ꯭ꯔꯣ ꯅꯨꯡꯉꯥꯏꯔꯤꯕ꯭ꯔꯣ ꯍꯥꯏꯅ ꯑꯗꯨꯝ ꯇꯧꯕ ꯌꯥꯏꯌꯦ ꯎꯝ ꯅꯣꯏ ꯂꯩꯐꯝꯗꯤ ꯁꯥꯕ꯭ꯔꯣ ꯏꯪꯕ꯭ꯔꯣ ꯋꯦꯗꯔꯁꯤ ꯀꯃꯥꯏ ꯇꯧꯕ꯭ꯔꯣ
ꯑꯩꯈꯣꯏ ꯂꯩꯐꯝꯗꯤ ꯆꯞ ꯆꯥꯢ ꯁꯥꯁꯨ ꯁꯥꯗꯦ ꯏꯪꯁꯨ ꯏꯪꯗꯦ
ꯎꯪ ꯍꯣꯏꯅꯦ ꯅꯨꯡꯉꯥꯏꯔꯝꯒꯅꯤꯅꯦ ꯅꯣꯏ ꯂꯩꯐꯝ ꯑꯩꯈꯣꯏꯗꯤ ꯑꯥ ꯃꯄꯥꯟ ꯂꯝꯗ ꯂꯩꯕꯅꯤꯅꯀꯣ ꯌꯥꯝ ꯁꯥꯢꯌꯦ
ꯑꯁ ꯃꯄꯥꯟ ꯍꯥꯢꯔꯤꯁꯦ
ꯑꯣ ꯑꯩꯈꯣꯏꯗꯤ ꯑꯥ ꯃꯄꯥꯟꯗꯅꯦ ꯏꯟꯗꯤꯌꯥꯒꯤ ꯋꯥꯡꯃꯗ
ꯏꯟꯗꯤꯌꯥꯒꯤ ꯋꯥꯡꯃꯗ ꯂꯩꯕꯅꯤꯅ ꯎꯝ ꯑꯩꯈꯣꯏꯗꯤ ꯍꯧꯖꯤꯛꯁꯦ ꯆꯥꯛꯀ ꯊꯣꯡꯗ꯭ꯔꯤꯗ
ꯆꯥꯛꯀ ꯊꯣꯡꯗ꯭ꯔꯤ ꯑꯩꯈꯣꯏꯗꯤ ꯍꯧꯖꯤꯛꯁꯦ ꯀꯩꯅꯣ ꯇꯧꯔꯤꯌꯦ ꯁꯨꯝ ꯋꯥꯛꯀꯤꯡꯒꯨꯝꯕ ꯆꯠꯄꯗ ꯋꯥꯛꯀꯤꯡꯒꯨꯝꯕ ꯆꯠꯂꯒ ꯑꯗꯨꯝ ꯂꯩꯕ ꯏꯁꯇ꯭ꯔꯤꯠꯇ ꯐꯣꯝꯂꯤꯌꯦ
ꯑꯣ ꯉꯁꯥꯏꯅ ꯐꯝꯃꯤ ꯍꯥꯢꯌꯦ ꯑꯃꯨꯛꯀ ꯑꯃꯨꯛ ꯆꯠꯂꯦ
ꯑꯣ ꯏꯁꯇ꯭ꯔꯤꯠꯇ ꯂꯝꯕꯤꯗ ꯋꯦꯇꯤꯡ ꯁꯦꯠ ꯃꯆꯥ ꯃꯆꯥ ꯂꯩꯕꯗꯣ ꯑꯗꯨꯗ ꯑꯃꯨꯛꯀ ꯐꯝꯕ
ꯑꯩꯒꯤ ꯑꯣꯏꯔꯕ ꯌꯥꯅꯤꯅꯦ ꯑꯗꯨꯗꯤ
ꯎꯝ ꯑꯗꯨꯗ ꯐꯝꯂꯒ ꯑꯣꯏꯌꯦ ꯍꯧꯖꯤꯛꯁꯦ ꯑꯩꯈꯣꯏꯗꯤ ꯍꯣꯔꯦꯟ ꯄꯨꯡ ꯇꯔꯥ ꯊꯣꯏꯒꯨꯝꯕꯗ ꯆꯥꯛ ꯊꯣꯡꯒꯅꯤ ꯄꯨꯡ ꯑꯃ ꯑꯅꯤꯗ ꯆꯥꯛ ꯆꯥꯒꯅꯤ ꯑꯗꯨꯃꯥꯏꯅ ꯇꯧꯋꯤ ꯑꯩꯈꯣꯏꯒꯤ ꯄꯨꯟꯁꯤꯁꯦ ꯑꯁ ꯃꯔꯛ ꯃꯔꯛꯇꯤ ꯁꯤ ꯕꯤꯁꯀ ꯀꯣꯏꯕꯁꯦ ꯅꯨꯡꯉꯥꯏꯕꯅꯦꯍꯦ
ꯀꯩꯅꯣ ꯅꯪꯒꯤ ꯅꯈꯣꯟ ꯇꯥꯗ꯭ꯔꯦ
ꯇꯥꯗꯕ꯭ꯔꯣ ꯍꯜꯂꯣ ꯗꯦ ꯆꯞꯄꯖꯥꯠꯂ
ꯅꯦꯠꯋꯥꯛ ꯌꯥꯗꯕ ꯖꯥꯠꯂ
ꯅꯦꯠꯋꯔꯛꯄꯨꯗꯤ ꯌꯥꯏꯌꯦ ꯃꯔꯛ ꯃꯔꯛ ꯇ ꯁꯨꯝ ꯇꯧꯕ ꯍꯥꯏꯇꯥꯔꯦ ꯑꯩꯈꯣꯏꯁꯦ ꯎꯝ ꯑꯩꯈꯣꯏ ꯀꯩꯅꯣꯅꯤꯅ ꯏꯁꯇ꯭ꯔꯤꯠꯇ ꯆꯠꯄꯅꯤꯅ ꯅꯨꯡꯁꯤꯠꯀꯨꯝꯕꯁꯨ ꯈꯔ ꯂꯥꯛꯄꯅꯤꯅꯀꯣ ꯅꯨꯡꯁꯤꯠ ꯐꯨꯕ ꯃꯠ ꯇꯝꯗ ꯅꯦꯠꯋꯥꯛꯇꯣ ꯈꯔ ꯇꯣꯉꯥꯟ ꯇꯣꯉꯥꯟ ꯆꯠꯄ ꯑꯣꯏꯔꯝꯃꯅꯤ
ꯃꯤ ꯃꯥꯜꯂꯦ
ꯑꯣ ꯑꯩ ꯈꯣꯟꯖꯦ ꯑꯩ ꯈꯣꯟꯖꯦꯜꯁꯦ ꯐꯠꯇꯕ꯭ꯔꯣ
ꯑꯩ ꯏꯅꯥꯁꯦ ꯈꯔ ꯄꯣꯛꯈꯥꯏꯒꯦ ꯇꯧꯕꯅꯤ
ꯎꯝ ꯍꯌꯦꯡꯗꯤ ꯀꯩꯅꯣ ꯆꯠꯁꯦꯅ ꯇꯧꯔꯤꯌꯦ
ꯀꯥꯏꯗ
ꯁꯤ ꯕꯤꯆ ꯇ
ꯐꯨꯔꯤꯠ ꯃꯆꯥꯒꯨꯝꯕ ꯑꯣ ꯐꯨꯔꯤꯠ ꯃꯆꯥꯒꯨꯝꯕ ꯍꯥꯞꯔꯒ ꯑꯩ ꯑꯩꯒꯤ ꯑꯩꯒꯤ ꯒꯣꯛꯁꯇꯣ ꯃꯥꯡꯒ꯭ꯔꯦꯅꯦ
ꯅꯕ ꯊꯤꯔꯣ ꯑꯗꯨꯗꯤ
ꯑꯩꯒꯤ ꯒꯣꯛꯁꯦ ꯅꯍꯥꯟ ꯑꯣꯟꯂꯥꯏꯟꯗ ꯑꯩꯒꯤ ꯅꯨꯄꯥꯅ ꯀꯛꯂꯒ ꯄꯨꯔꯛꯂꯒ ꯀꯗꯥꯏ ꯂꯩꯕ꯭ꯔꯥ ꯈꯪꯗ꯭ꯔꯦꯅꯦ ꯃꯃꯟꯗꯤ ꯌꯥꯝ ꯇꯥꯡꯕ ꯅꯠꯇꯦꯗ ꯃꯉꯥꯒꯨꯝꯕ ꯈꯛꯇ ꯄꯤꯌꯦꯗ
ꯕꯤꯀꯤꯅꯤꯒ ꯍꯥꯞꯔꯒ ꯆꯠꯂꯣ
ꯍꯣꯏ ꯑꯗꯨ ꯍꯥ ꯁꯤ ꯕꯤꯆꯇ ꯆꯠꯂꯒ ꯃꯣꯏꯒꯤ ꯎꯝ ꯀꯣꯀꯣꯅꯠꯀꯤ ꯃꯍꯤꯗꯣ ꯑꯗꯨ ꯊꯛꯔꯒ ꯂꯩꯕꯗꯣ ꯑꯗꯨꯝ ꯌꯥꯝ ꯍꯥꯎꯋꯦꯕ ꯀꯩꯅꯣꯒ ꯊꯛꯂꯒ ꯒ꯭ꯔꯦꯞ ꯖꯨꯁꯀ ꯊꯛꯂꯒ ꯒ꯭ꯔꯦꯞ ꯖꯨꯁꯀ ꯊꯛꯂꯒ ꯑꯗꯨꯗ ꯂꯩꯕꯗꯣ ꯌꯥꯝ ꯅꯨꯡꯉꯥꯏꯌꯦ ꯍꯥꯥ ꯎꯝ ꯍꯁ ꯁꯃꯨꯗ꯭ꯔꯒꯤ ꯁꯤ ꯕꯤꯆꯅꯤꯅꯦꯍꯦ ꯎꯝ ꯑꯣ ꯍꯟꯗꯛ ꯍꯟꯗꯛ ꯍꯟꯗꯛ ꯅꯧꯅꯀꯣ
ꯎꯝ
ꯅꯣꯏ ꯂꯣꯝꯗꯒꯤ ꯅꯧꯅ ꯅꯨꯄꯤ ꯑꯅꯤ ꯑꯩꯈꯣꯏꯗ ꯆꯪꯂꯛꯑꯦ
ꯑꯣ
ꯃꯕꯥꯅꯤꯁꯨ ꯍꯌꯦꯡ ꯁꯤ ꯕꯤꯆ ꯄꯨꯕꯤꯒꯦ ꯇꯧꯕꯅꯦ ꯃꯕꯥꯅꯤꯁꯦ ꯕꯤꯒꯤꯅꯤ ꯂꯩꯒꯦꯔꯥ ꯂꯩꯔꯣꯏꯗ꯭ꯔꯥ ꯈꯪꯗ꯭ꯔꯦ ꯗ꯭ꯔꯦꯁ ꯇꯣ ꯃꯕꯥꯅꯤꯗꯤ ꯑꯗꯨ ꯆꯠꯄꯗꯣ ꯌꯥꯝ ꯄꯥꯝꯕꯅꯦꯕ ꯍꯧꯖꯤꯛ ꯀꯩꯅꯣꯒꯨꯝꯕ ꯆꯠꯄꯗꯣ ꯁꯤ ꯕꯤꯆꯇ ꯆꯠꯂꯒ ꯂꯩꯕ ꯑꯗꯣ ꯌꯥꯝ ꯄꯥꯝꯃꯦꯕ
ꯎꯝ
ꯍꯌꯦꯡ ꯄꯨꯕꯤꯁꯤꯔꯥꯅ ꯇꯧꯔ ꯂꯩꯕꯅꯦ ꯑꯈꯣꯏꯒꯤ ꯑꯩꯈꯣꯏꯒꯤꯗ ꯂꯩꯀꯥꯏꯗꯤ ꯍꯨꯏꯅ ꯍꯨꯏ ꯌꯥꯝꯕ ꯑꯣꯏ ꯂꯥꯛꯑꯣ ꯍꯨꯢꯅ ꯍꯨꯏ ꯌꯥꯝꯕꯒ ꯀꯣ ꯂꯣꯢꯔꯦ
ꯑꯦ ꯅꯣꯏ ꯃꯅꯥꯛꯁꯨ ꯍꯨꯏ ꯂꯩꯕ꯭ꯔꯣ
ꯍꯨꯏ ꯌꯥꯝ ꯂꯩꯑꯦ ꯄꯣꯀꯦꯠ
ꯅꯪꯒꯤ ꯂꯝꯕꯤꯗ ꯂꯩꯔꯗꯤ ꯇ꯭ꯔꯦꯗꯣ ꯄꯨꯔꯛꯄ ꯀꯩꯗꯧꯕ꯭ꯔꯣ
ꯁꯇ꯭ꯔꯤꯠ ꯗꯣꯛꯁꯤ ꯌꯥꯎꯋꯦ ꯄꯨꯀꯦꯠ ꯗꯣꯛꯁꯨ ꯌꯥꯎꯋꯦ ꯂꯩ ꯎꯝ ꯎꯝ ꯌꯥꯝ ꯂꯩꯥꯌꯦ ꯎꯝ ꯐꯣꯔꯦꯟꯅꯔ ꯈꯣꯢꯗꯤ ꯃꯤ ꯋꯥꯡꯉꯦ ꯑꯣ ꯍꯟꯗꯛ ꯅꯣꯏ ꯅꯣꯏ ꯂꯣꯝꯗꯒꯤ ꯅꯨꯄꯤ ꯑꯅꯤ ꯃꯧ ꯑꯅꯤ ꯊꯣꯛ ꯆꯪꯂꯛꯌꯦꯕ ꯑꯩꯒꯤ ꯏꯅꯥꯛ ꯇ ꯑꯗꯨꯝ ꯃꯕꯥꯅꯤꯒ ꯑꯗꯨꯝ ꯆꯠꯃꯤꯟꯅꯔ ꯂꯩ
ꯌꯥꯝ ꯐꯕꯋꯥꯅꯤꯅꯦ ꯑꯗꯨꯗꯤ
ꯍꯟꯗꯛ ꯆꯠ ꯃꯕꯥꯅꯤꯅ ꯆꯪꯂꯛꯇꯅ ꯉꯥꯔꯤꯒ ꯄꯨꯕꯤꯔꯛꯇꯅ ꯏꯔꯣꯟꯕ ꯆꯥꯢ ꯌꯥꯝ ꯍꯥꯎꯋꯦ
ꯌꯥꯝ ꯐꯕ ꯋꯥꯅꯤꯅꯦ ꯑꯗꯨꯗꯤ ꯑꯥ ꯐꯣꯔꯦꯟꯅꯔ ꯃꯥꯟꯕꯤ ꯑꯅꯤ ꯗꯨꯔꯣ
ꯍꯣꯏ ꯐꯣꯔꯦꯟꯅꯔ ꯃꯥꯟꯕꯅꯦ ꯑꯁ ꯑꯃ ꯅꯨꯄꯤꯗꯤ ꯈꯣꯟꯖꯦꯜ ꯌꯥꯛꯄ ꯅ ꯂꯣꯏꯔꯦ ꯅꯣꯏ ꯑꯗꯨꯗꯒꯤ ꯉꯥꯡ ꯁꯛꯄꯗꯀꯣ ꯈꯣꯟ ꯀꯟ ꯀꯟꯅ ꯉꯥꯡ ꯗꯅꯀꯣ ꯑꯁ ꯂꯣꯢꯔꯦ ꯍꯎꯝ ꯑꯗꯨꯅꯦ
ꯑꯃꯅ ꯀꯔꯝꯕꯔꯣ ꯀꯪꯕꯗꯨꯔꯣ ꯅꯠꯇ꯭ꯔꯒ ꯐꯤꯒꯔ ꯌꯥꯝ ꯇꯥꯕꯗꯨꯔꯣ
ꯑꯣ ꯐꯤꯒꯔ ꯌꯥꯝ ꯇꯥꯕꯗꯣ
ꯑꯃꯕꯨꯗꯤ ꯈꯪꯉꯦꯅꯦ
ꯅꯪꯗꯤ ꯀꯔꯤ ꯀꯔꯤ ꯇꯧꯔ ꯂꯩꯕ꯭ꯔꯣ
ꯑꯩꯔ ꯃꯩ ꯇꯤꯛꯂꯤꯌꯦ ꯌꯥꯝ ꯏꯪꯕꯅꯤꯅ
ꯑꯗꯨ ꯏꯪꯂꯤꯕꯅ
ꯗꯁꯥꯅꯦꯍꯦ ꯈꯣꯢꯏꯗꯤ ꯏꯪꯗꯦ ꯌꯥꯝ ꯅꯨꯡꯉꯥꯏꯌꯦ ꯅꯨꯡꯊꯤꯟꯗꯗꯤ ꯁꯥꯏꯑꯦ ꯑꯌꯨꯛꯇꯗꯤ ꯅꯨꯡꯉꯥꯏꯌꯦ ꯑꯗꯨꯝ
ꯑꯣ ꯅꯨꯡꯊꯤꯟꯗꯗꯤ ꯌꯥꯝ ꯁꯥꯏꯕ
ꯎꯝ ꯔꯤꯡ ꯃꯈꯣꯟ ꯇꯥꯕ꯭ꯔꯥ
ꯍꯥ
ꯔꯤꯡ ꯃꯈꯣꯟ ꯇꯥꯕ꯭ꯔꯥ ꯐꯣꯟ ꯔꯤꯡ ꯃꯈꯣꯟ
ꯇꯥꯗꯦ ꯇꯥꯗꯦ
ꯐꯣꯟ ꯀꯟ ꯂꯥꯛꯑ ꯂꯩ
ꯉꯍꯥꯛꯇꯪ ꯂꯦꯞꯈꯣ ꯍꯥꯢꯌꯣ ꯃꯤ ꯏꯝꯄꯣꯔꯇꯦꯟ ꯑꯣꯢꯕ ꯋꯥ ꯉꯥꯛ ꯁꯟꯅꯔꯤ ꯍꯥꯢꯌꯣ
ꯎꯝ
ꯅꯪꯒꯤꯁꯦ ꯋꯥꯛꯀꯤꯡ ꯆꯠꯄ꯭ꯔꯥ ꯆꯥꯕ ꯆꯠꯄ꯭ꯔꯥ ꯑꯃꯥꯗꯤ ꯇꯧꯔꯝ
ꯋꯥꯛꯀꯤꯡꯁꯨ ꯆꯠꯄ ꯆꯥꯁꯨ ꯆꯥꯕ ꯐꯝꯁꯨ ꯐꯝꯕ ꯍꯥꯏꯇꯥꯔꯦ ꯋꯥꯛꯀꯤꯡ ꯆꯠꯈꯔꯥꯕꯣ ꯎꯝ ꯍꯨꯝ
ꯃꯦꯇꯤꯡ ꯁꯦ ꯍꯥ
ꯑꯪ ꯀꯦꯅ ꯄꯣꯠꯇꯦꯡ ꯉꯁꯤꯁꯦ ꯈꯪꯗꯦ ꯃꯣꯢ ꯂꯣꯟ ꯉꯥꯡ ꯉꯥꯒ ꯂꯩꯌꯦ
ꯃꯤꯇꯩ ꯂꯣꯟꯗ ꯂꯣꯟꯂꯣꯢ ꯃꯣꯢꯅ ꯉꯥꯡꯕ
ꯎꯝ
ꯀꯔꯤꯅꯣ ꯅꯣꯢ ꯔꯣꯝꯁꯦ ꯌꯥꯝ ꯂꯥꯡꯉꯦ
ꯑꯣꯏ ꯁꯤꯗ ꯁꯤꯗ ꯅꯨꯄꯤ ꯑꯃꯅꯀꯣ ꯃꯥꯁꯦ ꯊꯔꯣꯏ ꯈꯨꯟꯕ ꯊꯔꯣꯏ ꯈꯨꯟꯕ ꯆꯠꯂꯦ ꯍꯥꯢꯌꯦ ꯑꯗꯨꯒ ꯂꯤꯟ ꯊꯦꯡꯅꯩ ꯍꯥꯏꯌꯦ ꯑꯗꯨꯒ ꯊꯣꯡꯂ ꯆꯥꯢꯌꯦ
ꯑꯣ ꯂꯤꯟꯗꯣ
ꯑꯗꯨꯃꯥꯏ ꯇꯧꯋꯦꯌꯦ ꯃꯣꯏꯗꯣ ꯄꯨꯟꯁꯤ ꯋꯥꯔꯤ ꯍꯥꯏ ꯇꯥꯔꯦ
ꯎꯝ ꯎꯝ ꯌꯥꯝ ꯍꯥꯎꯔꯝꯅꯤ ꯑꯗꯨꯗꯤ
ꯎꯝ ꯑꯗꯨꯒ ꯀꯣꯍꯦꯟꯁꯝꯒꯤ ꯐꯦꯟꯁ ꯑꯃꯁꯨ ꯂꯥꯛꯑꯦ ꯀꯨꯍꯦꯟꯁꯥꯝꯒꯤ ꯐꯦꯟꯁ ꯑꯃꯁꯨ ꯂꯥꯛꯑꯦ ꯑꯥꯎ ꯍꯣꯏ ꯃꯤ ꯈꯔꯥ ꯉꯧꯕꯗꯣ ꯃꯋꯥꯗꯤ ꯑꯉꯥꯡ ꯑꯣꯏꯔꯤꯗ ꯃꯋꯥꯗꯤ ꯒꯣꯀꯨꯨꯜ ꯃꯥꯂꯦ ꯍꯥꯏꯕꯅꯦ
ꯒꯣꯀꯨꯟ ꯃꯥꯟꯕꯗꯨꯔꯣ
ꯃꯤ ꯁꯤꯅꯅꯤꯍꯦ
ꯑꯣ ꯁꯤꯗ ꯂꯥꯛꯁꯅꯨ ꯍꯥꯏꯌꯦꯌꯣ ꯑꯍꯥꯌꯦ ꯍꯥꯏꯌꯣ ꯁꯤꯑꯣ